ꯇꯥꯔꯕꯣ
ꯇꯥꯏꯌꯦ ꯇꯥꯏꯌꯦ
ꯑ ꯇꯥꯏ ꯗꯌꯦꯛ ꯃꯈꯣꯜꯗꯤ ꯈꯔ ꯍꯧꯗꯦ ꯅꯣꯡ ꯃꯈꯣꯜ ꯁꯤꯅꯔ ꯈꯪꯗꯦ
ꯑꯣ ꯈꯔ ꯀꯟꯅ ꯍꯥꯏꯔꯛꯀꯦ ꯑꯗꯨꯗꯤ
ꯎꯝ ꯆꯥꯛ ꯆꯔꯔꯕꯣ
ꯆꯥꯛ ꯆꯥꯔꯦ ꯅꯪꯗꯤ ꯆꯥꯔꯕ꯭ꯔꯣ
ꯍꯣꯏ ꯆꯥ ꯇꯣꯛꯄꯗ ꯉꯥꯏꯔꯤꯌꯦ ꯊꯕꯛ ꯆꯠꯂꯨꯕꯗꯒꯤꯩ ꯍꯜꯂꯛꯄꯗ ꯉꯥꯏꯔꯤ
ꯑꯣ ꯀꯔꯤ ꯀꯔꯤ ꯊꯕꯛ ꯇꯧꯗꯔꯨꯔꯒꯦ ꯉꯁꯤꯒꯤ
ꯉꯁꯤꯒꯤꯁꯦ ꯉꯁꯥꯏ ꯑꯌꯨꯛ ꯄꯨꯡ ꯀꯌꯥꯗꯨꯅ ꯑꯩꯅ ꯍꯧꯒꯠꯄꯗꯨꯕ ꯃꯔꯤ ꯃꯈꯥꯏꯗ ꯍꯧꯒꯠꯂꯦ ꯑꯗꯨꯒ ꯕꯁ ꯇꯣꯡꯉꯦ ꯕꯁ ꯇꯣꯡꯉꯒ ꯌꯣꯒꯥ ꯀ꯭ꯂꯥꯁ ꯆꯠꯂꯨꯔꯦ ꯊꯧꯕꯥꯜꯗ ꯑꯗꯨꯒ ꯌꯣꯒꯥ ꯀ꯭ꯂꯥꯁꯇꯣ ꯄꯨꯡ ꯑꯃ ꯇꯧꯔꯝꯃꯒ ꯑꯃꯨꯛ ꯍꯥꯏꯒꯠꯂꯦ ꯑꯩꯈꯣꯏ ꯗꯗꯥ ꯗꯗꯥ ꯑꯃ ꯊꯤꯟꯕꯤꯔꯦ ꯏꯝꯐꯥꯜ ꯐꯥꯎꯕ ꯏꯝꯐꯥꯜ ꯐꯥꯎ ꯊꯤꯜꯂꯒ ꯑꯃꯨꯛ ꯑꯗꯨꯒ ꯑꯃꯨꯛ ꯀ꯭ꯂꯥꯁ ꯑꯃꯃꯨꯛ ꯇꯧꯔꯦ ꯑꯗꯨꯒ ꯄꯨꯡ ꯃꯥꯄꯜ ꯃꯈꯥꯏ ꯇꯔꯥ ꯇꯔꯥ ꯇꯥꯔꯦ ꯍꯜꯂꯛꯄꯗ ꯑꯃꯨꯛ ꯁꯤꯗꯗ ꯕꯁ ꯇꯣꯡꯉꯒ ꯑꯃꯨꯛ ꯁꯤꯗ ꯌꯨꯝꯗ ꯌꯧꯔꯛꯄꯗ ꯕꯥꯔꯣꯗꯤ ꯇꯥꯔꯦ ꯕꯥꯔꯣ ꯇꯥ ꯂꯣꯏꯔꯦ ꯆꯥꯛ ꯆꯥꯔꯒ ꯍꯧꯖꯤꯛ ꯄꯣꯊꯥꯔꯤꯁꯤꯗꯤ ꯁꯣꯝꯗꯤ ꯆꯠꯄꯤꯗ꯭ꯔꯕ ꯊꯕꯛ ꯀꯃꯥꯏꯅ ꯇꯧꯔꯤꯒꯦ ꯍꯧꯖꯤꯛꯀꯥꯟꯁꯤꯕꯣ
ꯑꯩꯗꯤ ꯊꯕꯛ ꯆꯠꯇ꯭ꯔꯦ ꯑꯩꯈꯣꯏꯒꯤ ꯐꯥꯔꯝ ꯑꯃ ꯂꯩꯕꯗꯨ ꯏꯁꯤꯠꯂꯦ ꯑꯗꯨ ꯐꯥꯔꯝꯗꯨ ꯏꯁꯤꯠꯄꯒꯤ ꯉꯥ ꯑꯗꯨ ꯐꯥꯔꯦ ꯑꯃꯨꯛ ꯑꯗꯨꯒ ꯉꯥ ꯃꯆꯥ ꯃꯆꯥ ꯃꯈꯩꯗꯨꯅ ꯑꯃꯨꯛ ꯇꯣꯉꯥꯟꯅ ꯈꯟꯗꯣꯛꯄ ꯑꯗꯗꯒꯤ ꯉꯥ ꯑꯆꯧꯕ ꯃꯈꯩꯗꯨꯅ ꯑꯃꯨꯛ ꯑꯃꯨꯛ ꯁꯦꯒꯥꯏꯔꯒ ꯌꯥꯏꯊꯣꯛ ꯑꯗꯒꯤ ꯂꯧꯒꯗꯕꯁꯤꯡꯅ ꯂꯂꯣꯟꯕꯤ ꯂꯥꯛꯑꯒ ꯑꯃꯨꯛ ꯂꯧꯕ ꯑꯗꯨꯃꯥꯏꯅ ꯇꯧꯕꯒꯤ ꯐꯥꯝꯗꯨ ꯏꯁꯤꯠꯄꯒꯤ ꯑꯩꯗꯣ ꯊꯕꯛ ꯈꯔ ꯆꯤꯟꯗꯅ ꯉꯁꯤ ꯅꯤꯅꯤ ꯍꯨꯝꯅꯤ ꯑꯗꯨꯃꯥꯏꯅ ꯁꯨꯔꯦ ꯊꯕꯛꯇꯨ ꯆꯠꯇꯕ ꯑꯗꯨ ꯅꯪꯁꯨ ꯂꯥꯛꯎꯗꯅ ꯑꯩꯈꯣꯏꯗ ꯉꯥꯁꯨ ꯆꯥꯔ ꯂꯥꯎ ꯉꯥ ꯑꯐꯥꯕꯁꯨ ꯌꯥꯎꯔ ꯂꯥꯎꯗꯅ ꯏꯁꯤꯠꯄꯗꯨ ꯂꯣꯏꯗꯔꯤꯌꯦ
ꯍꯣꯏ ꯌꯥꯏꯌꯦ ꯑꯗ ꯅꯣꯡꯁꯨ ꯆꯨꯔꯤ ꯍꯧꯖꯤꯛꯀꯥꯟꯁꯦ ꯉꯁꯤꯁꯨ ꯑꯩꯁꯨ ꯇꯨꯔꯦꯜ ꯃꯄꯥꯟ ꯍꯥꯏꯗꯤ ꯑꯩꯈꯣꯏ ꯁ꯭ꯋꯥꯏ ꯂꯥꯏꯀꯣꯟ ꯃꯌꯥꯗ ꯂꯩꯌꯦ ꯑꯩꯗꯣ ꯃꯣꯏ ꯀꯩꯅꯣ ꯉꯥ ꯐꯥꯕꯁꯨ ꯌꯦꯡꯒꯦꯅ ꯍꯧꯖꯤꯛꯀꯥꯟꯁꯦ ꯅꯣꯡ ꯆꯨꯕꯒꯤ ꯑꯃ ꯇꯨꯔꯦꯜꯗ ꯏꯉꯥꯡ ꯆꯦꯟꯕꯗꯣ ꯈꯔ ꯈꯔ ꯍꯧꯔꯛꯑꯦꯕꯀꯣ ꯃꯅꯨꯡꯗ ꯏꯉꯥꯡ ꯈꯔ ꯈꯔ ꯐꯥꯎꯕ ꯍꯧꯔꯦ ꯑꯗꯨꯅ ꯉꯥꯁꯨ ꯐꯖꯅ ꯂꯥꯛꯄ ꯃꯥꯜꯂꯦ ꯑꯌꯨꯛ ꯉꯥꯒꯨꯝꯕ ꯑꯗꯨꯅ ꯃꯤ ꯃꯈꯩꯁꯤ ꯐꯖꯅ ꯏꯟ ꯆꯤꯡꯅꯔꯤ ꯍꯧꯖꯤꯛ ꯊꯣꯛꯑ ꯊꯣꯛꯑꯒ ꯅꯣꯡꯁꯨ ꯐꯖꯅ ꯆꯨꯔꯤ ꯅꯣꯡꯁꯤ ꯈꯥꯡꯇꯣꯏꯕ꯭ꯔꯥ ꯈꯪꯗꯦ ꯄꯨꯛꯁꯤ ꯃꯌꯥꯝꯗꯤ ꯊꯣꯛꯂꯛꯑꯦ ꯄꯨꯛꯁꯤ ꯄꯥꯏꯕꯁꯤ ꯅꯣꯡ ꯆꯨꯕ ꯂꯦꯞꯄꯤꯁꯨ ꯍꯥꯏꯅ ꯭ꯑꯗꯨꯅ ꯄꯨꯁꯤ ꯃꯌꯥꯝꯁꯨ ꯄꯥꯏꯔꯤ ꯎꯆꯦꯛ ꯃꯌꯥꯝꯁꯨꯅ ꯐꯥ ꯆꯥꯗꯣꯏ ꯇꯧꯔꯤ ꯍꯧꯖꯤꯛꯄꯨ ꯌꯨꯝꯗ ꯂꯩꯕ꯭ꯔꯣ ꯀꯃꯥꯏꯅ ꯇꯧꯔꯤꯒꯦ
ꯍꯧꯖꯤꯛꯄꯨꯗꯤ ꯌꯨꯝꯗ ꯂꯩꯌꯦ ꯍꯧꯖꯤꯛꯇꯤ ꯑꯩꯈꯣꯏ ꯀꯩꯅꯣ ꯇꯧꯕꯒꯤ ꯑꯩꯈꯣꯏ ꯁꯤꯗꯗꯤ ꯅꯣꯡꯗꯣ ꯉꯔꯥꯡ ꯅꯍꯥꯟꯗꯤ ꯌꯥꯝꯅ ꯁꯨꯔꯝ ꯨꯝꯃꯦ ꯑꯗꯨꯝ ꯆꯨꯗꯦ ꯁꯤꯗꯗꯤ ꯍꯧꯖꯤꯛꯇꯤ ꯆꯨꯗꯦ ꯉꯔꯥꯡꯁꯨ ꯆꯨꯗꯦ ꯑꯗꯨꯅ ꯐꯥꯝꯒꯤ ꯉꯥꯗꯣ ꯐꯥꯗꯣꯛꯑꯁꯦꯅ ꯍꯥꯏꯔꯒ ꯏꯁꯤꯡ ꯄꯨꯔꯥ ꯀꯪ ꯐꯥꯗ꯭ꯔꯤ ꯏꯁꯤꯡ ꯀꯪꯕ ꯉꯥꯥꯏ ꯉꯥꯏꯕ ꯑꯣꯏꯅ ꯉꯥ ꯂꯧꯈꯠꯄ ꯌꯥꯕ ꯃꯈꯩꯗꯨ ꯂꯧꯈꯠꯂꯒ ꯑꯗꯨꯒ ꯑꯃꯨꯛ ꯈꯔꯅ ꯏꯟꯗ ꯇꯧꯔꯒ ꯑꯩꯈꯣꯏꯒꯤ ꯂꯥꯡꯗ ꯍꯥꯞꯄꯒ ꯌꯣꯛꯑꯒ ꯊꯝꯕꯤꯗꯣ ꯑꯗꯨꯃꯥꯏꯅ ꯊꯝꯃꯒ ꯇꯧꯔꯤꯒꯦ ꯇꯧꯔꯤꯁꯤ ꯑꯗꯨꯅꯤ ꯍꯧꯖꯤꯛꯁꯤ ꯑꯩꯈꯣꯏꯒꯤ ꯇꯨꯔꯦꯟ ꯏꯁꯤꯡ ꯏꯃꯥꯏꯁꯤ ꯆꯥꯎ ꯆꯥꯎꯈꯠꯂꯛꯂꯦ ꯍꯥꯏꯅꯁꯨ ꯑꯗꯨꯝ ꯄꯥꯎ ꯇꯥꯏ ꯑꯩꯈꯣꯏ ꯁꯤꯒꯤ ꯈꯨꯟ ꯊꯪꯅꯕꯗ ꯂꯩꯕ ꯇꯨꯔꯦꯟꯗꯨꯁꯨ ꯃꯣꯏꯗꯨ ꯏꯁꯤꯡꯗꯣ ꯂꯩꯉꯥꯛ ꯉꯥꯛꯇ ꯆꯦꯜꯂꯒ ꯆꯥꯎꯈꯠꯄ ꯍꯧꯔꯛꯑꯦꯅ ꯍꯥꯏꯔꯒ ꯑꯉꯥꯡ ꯃꯈꯩ ꯀꯩꯅꯣꯗ ꯇꯨꯔꯦꯟ ꯃꯄꯥꯟꯗ ꯀꯨꯝꯊꯕꯤꯒꯅꯨ ꯑꯉꯥꯡ ꯆꯦꯛꯁꯤꯟꯕꯤꯌꯨ ꯌꯨꯝꯒꯤ ꯌꯨꯝꯒꯤ ꯑꯉꯥꯡ ꯃꯈꯩ ꯆꯦꯛꯁꯤꯟꯕꯤꯌꯣ ꯍꯥꯏꯔꯒ ꯑꯗꯨꯃꯥꯏꯅ ꯇꯧꯔꯤꯅꯦ ꯇꯧꯔꯤꯁꯦ ꯑꯗꯨ ꯅꯣꯏꯒꯤꯁꯨ ꯑꯉꯥꯡ ꯃꯈꯩ ꯂꯩꯔꯗꯤ ꯆꯦꯛꯁꯤꯜꯍꯜꯂꯨꯀꯣ ꯑꯗꯨꯗꯣ
ꯍꯣꯏ ꯑꯗꯨ ꯆꯨꯝꯃꯦ ꯅꯪ ꯍꯥꯏꯗꯣ ꯍꯥꯏꯗꯤ ꯏꯉꯥꯡ ꯆꯦꯜꯂꯀꯥꯟꯗꯉꯥꯡ ꯆꯦꯜꯂꯀꯥꯟꯗꯗꯤ ꯀꯩꯃꯦꯟ ꯇꯥꯗꯦꯗꯅ ꯑꯗꯨ ꯄꯥꯊꯣꯛꯂꯛꯄꯁꯨ ꯌꯥꯎꯏꯤ ꯇꯨꯔꯦꯟ ꯄꯥꯊꯣꯛꯂꯛꯄꯁꯨ ꯌꯥꯎꯏ ꯑꯗꯨꯅ ꯍꯣꯏ ꯅꯣꯏꯒꯤꯗꯨꯁꯨ ꯑꯗꯨꯝ ꯀꯩꯅ ꯐꯥꯝ ꯐꯥꯗꯣꯛꯎꯔꯤꯗꯨꯁꯨ ꯐꯩ ꯀꯩꯒꯤꯅꯣ ꯍꯥꯏ ꯇꯔꯗꯤ ꯇꯨꯔꯦꯟꯗꯣ ꯄꯥꯊꯣꯛꯂꯛ ꯇꯥꯔꯒꯗꯤ ꯐꯥꯔꯝꯗꯣ ꯂꯣꯏ ꯄꯥꯊꯣꯛꯇꯣꯏꯅꯤꯗꯅꯀꯣ ꯉꯍ ꯃꯈꯩ ꯂꯣꯏ ꯆꯦꯟꯊꯣꯛꯈꯤꯗꯣꯏꯅꯦꯕ ꯑꯗꯨꯀꯥꯟꯗꯅꯦ ꯃꯤꯅ ꯀꯔꯕꯥꯔ ꯃꯨꯠꯂꯤ ꯀꯔꯕꯥꯔ ꯃꯨꯠꯂꯤ ꯍꯥꯏꯁꯤꯀꯣ ꯑꯗꯨꯅ ꯁꯦꯟꯃꯤꯠꯂꯣꯟꯗ ꯑꯩꯈꯣꯏꯗꯤ ꯐꯥꯔꯝ ꯇꯧꯕ ꯈꯣꯠꯄ ꯍꯥꯏꯁꯤ ꯁꯦꯟꯃꯤꯠꯂꯣꯟ ꯃꯈꯜ ꯑꯃꯅꯤ ꯑꯃꯅꯤꯗꯅ ꯃꯗꯨ ꯍꯥꯏꯗꯤ ꯃꯥꯡꯕ ꯆ ꯃꯥꯟꯅꯦꯕ ꯏꯁꯤꯡ ꯏꯆꯥꯎ ꯃꯛꯇꯗꯀꯣ ꯑꯗꯨꯅ ꯀꯩꯅꯣ ꯇꯧꯕ ꯍꯧꯖꯤꯛ ꯐꯥꯗꯣꯛꯕꯗꯨꯕꯨꯗꯤ ꯐꯩ ꯅꯣꯡ ꯇꯥꯗ꯭ꯔꯤꯉꯩꯗꯀꯣ ꯅꯣꯡ ꯅꯣꯡ ꯇꯥꯁꯤꯟꯈ꯭ꯔꯗꯤ ꯑꯃꯨꯛ ꯀꯔꯥꯡ ꯈꯪꯉꯦ ꯏꯁꯤꯡ ꯖꯔ ꯍꯦꯟꯒꯠꯂꯛꯀꯅꯦꯕꯀꯣ ꯎꯝ ꯍꯣꯏ ꯑꯗꯨ ꯊꯕꯛ ꯌꯥꯝ ꯆꯜꯂꯝꯈꯤꯅꯤꯅꯦ ꯍꯧꯖꯤꯛꯇꯤ ꯀꯃ ꯀꯅꯥ ꯀꯅꯥ ꯊꯕꯛ ꯀꯩꯅꯣꯗ ꯐꯥꯔꯝꯗ ꯆꯠꯄ ꯌꯥꯎꯔꯤꯅꯣ ꯅꯣꯏ ꯅꯊꯪ ꯈꯛꯇꯧꯔꯣ ꯅꯠꯇ꯭ꯔꯥ ꯅꯣꯏ ꯕꯥꯈꯣꯏ ꯌꯥꯎꯕ ꯀꯃꯥꯏꯅ ꯇꯧꯒꯦ
ꯃꯗꯨꯒꯤ ꯊꯕꯛꯇꯨ ꯏꯊꯟ ꯈꯛꯇ ꯇꯧꯕ ꯌꯥꯕ ꯅꯠꯇꯦꯗ ꯑꯗꯨꯅ ꯏꯃꯨꯡꯒꯤ ꯃꯤ ꯃꯈꯩ ꯄꯨꯜꯂꯞ ꯌꯥꯎꯔꯦ ꯇꯧꯔꯤꯁꯤꯦ ꯑꯩꯈꯣꯏꯒꯤ ꯗꯗꯥꯒꯤ ꯅꯨꯄꯤ ꯗꯗꯥꯒꯤ ꯅꯨꯄꯤ ꯑꯩꯈꯣꯏꯒꯤ ꯍꯟꯗꯛ ꯂꯨꯍꯣꯡꯈꯤꯕꯗꯣ ꯃꯃꯥꯡ ꯊꯥꯗ ꯂꯨꯍꯣꯡꯈꯤꯕꯗꯣ ꯑꯗꯨꯒꯤ ꯏꯅꯝ ꯑꯗꯨ ꯐꯥꯎꯕ ꯑꯗꯨꯃꯥꯏꯅ ꯆꯠꯂꯒ ꯍꯦꯛꯇ ꯊꯕꯛꯁꯤ ꯌꯥꯎꯔꯕꯅꯤ ꯇꯧꯔꯤꯁꯦ ꯄꯥꯠꯀꯤ ꯊꯕꯛꯅꯤꯅ ꯑꯃꯅ ꯑꯃ ꯉꯥ ꯉꯥ ꯈꯟꯗꯣꯛꯄ ꯈꯔ ꯌꯥꯎ ꯑꯗꯒꯤ ꯉꯥ ꯀꯩꯅꯣ ꯇꯧꯕ ꯌꯥꯎ ꯉꯥ ꯌꯩꯊꯣꯛꯄ ꯈꯔ ꯌꯥꯎ ꯑꯗꯒꯤ ꯌꯣꯟꯗꯕ ꯌꯣꯟꯒꯗꯕꯁꯤꯡꯗꯨꯅ ꯑꯃꯨꯛ ꯈꯟꯗꯣꯛꯄ ꯌꯥꯎ ꯑꯗꯨꯃꯥꯏꯅ ꯉꯥꯗꯁꯨ ꯑꯈꯣꯢꯒꯤꯉꯥ ꯁꯔꯨꯁꯦ ꯉꯥꯆꯤꯛ ꯑꯗꯒꯤ ꯉꯥꯄꯥꯢ ꯑꯗꯒꯤ ꯒ꯭ꯔꯥꯁ ꯀ꯭ꯔꯥꯞ ꯈꯔ ꯆꯥꯎꯕ ꯃꯈꯩꯗꯨꯅ ꯄꯣꯔꯣꯡ ꯀꯔꯤ ꯀꯔꯤꯁꯤꯡꯗꯣ ꯂꯣꯏꯅ ꯈꯟꯗꯣꯛꯑꯒ ꯇꯧꯕꯅꯤꯅꯀꯣ ꯃꯤꯗꯨ ꯌꯥꯟꯗ꯭ꯔꯗꯤ ꯌꯥꯗꯦꯕ ꯑꯗꯨꯒꯤꯅꯤ ꯑꯩꯅ ꯅꯪꯁꯨ ꯉꯥꯗꯣ ꯁꯤ ꯅꯪ ꯑꯩꯈꯣꯏ ꯃꯌꯥꯝ ꯍꯧꯖꯤꯛ ꯁꯨꯃꯥꯏꯅ ꯐꯥꯔꯤꯉꯩꯁꯤꯗ ꯅꯪꯒꯤ ꯆꯥꯅꯤꯡꯕꯗꯨꯁꯨ ꯄꯨꯖꯈ꯭ꯔꯣ ꯑꯗꯨꯝ ꯑꯗꯨꯒ ꯅꯪꯁꯨ ꯁꯤ ꯉꯥ ꯐꯥꯕꯕꯁꯤ ꯌꯥꯎꯔꯣ ꯂꯥꯎꯑꯣ ꯐꯥꯔꯤꯁꯦ ꯀꯩꯁꯨ ꯑꯋꯥꯕ ꯊꯕꯛ ꯍꯥꯏꯗꯤ ꯃꯌꯥꯝ ꯇꯧꯃꯤꯟꯅꯕꯅꯤꯅ ꯅꯨꯡꯉꯥꯏꯗꯅ
ꯉꯥ ꯐꯥꯕꯁꯨ ꯅꯨꯡꯉꯥꯏꯕꯅꯦ ꯑꯩꯁꯨ ꯑꯍ ꯃꯃꯥꯡ ꯆꯍꯤꯗꯣꯏ ꯃꯥꯜꯂꯦ ꯀꯨꯏꯔꯦ ꯑꯩꯁꯨ ꯀꯨꯝꯗꯕ ꯇꯨꯔꯦꯜ ꯑꯣꯏꯔꯁꯨ ꯐꯖꯅ ꯀꯨꯝꯗꯦꯕ ꯍꯧꯖꯤꯛꯀꯥꯟꯗꯤ ꯑꯃꯨꯛ ꯇꯨꯔꯦꯜꯒꯨꯝꯕꯁꯦ ꯑꯃꯨꯛ ꯑꯩꯈꯣꯏ ꯃꯥꯍꯣꯏꯅꯁꯨ ꯊꯤꯡꯕ ꯍꯥꯏꯇꯥꯔꯦꯀꯣ ꯑꯩꯈꯣꯏ ꯆꯦ ꯍꯣꯏꯁꯨ ꯐꯥꯝ ꯑꯃ ꯂꯩꯌꯦ ꯃꯣꯏ ꯑꯥ ꯂꯧ ꯃꯌꯥꯏꯗ ꯑꯗꯨꯗꯣ ꯃꯣꯏ ꯁꯦ ꯑꯗꯨꯝ ꯑꯃꯨꯛ ꯃꯣꯠꯁꯤꯜꯂꯀꯥꯟꯗ ꯍꯥꯏꯗꯤ ꯏꯁꯤꯡꯗꯣ ꯌꯥꯝ ꯆꯥꯎꯕ ꯅꯠꯇꯦ ꯁꯨꯝ ꯀꯩ ꯈ꯭ꯋꯥꯡ ꯌꯧꯗꯦꯕꯀꯣ ꯐꯩꯒꯟ ꯃꯨꯛꯇ ꯑꯣꯏꯕ ꯑꯗꯨꯅ ꯉꯥ ꯐꯥꯕꯗꯨꯁꯨ ꯅꯨꯡꯉꯥꯏꯔꯦ ꯃꯣꯏꯗꯤ ꯑꯃꯨꯛ ꯀꯩꯅꯣꯗꯣ ꯑꯥ ꯍꯣꯟꯅꯕ ꯏꯟꯅ ꯑꯆꯧꯕꯗꯣ ꯑꯗꯨ ꯇꯧꯔꯅꯤ ꯑꯗꯨꯒ ꯃꯤ ꯈꯔ ꯃꯣꯏ ꯃꯤ ꯈꯔ ꯈꯣꯝꯖꯤꯜꯂꯨꯔꯅꯤ ꯏꯕꯥꯏꯅ ꯇꯧꯔꯒ ꯆꯥꯎꯅ ꯈꯣꯂꯦ ꯄꯥꯝꯕ ꯐꯥꯝꯗꯨꯁꯨ ꯌꯥꯝ ꯆꯥꯎꯋꯦꯕ ꯃꯣꯏꯗꯣ ꯑꯗꯨꯅ ꯁꯨꯝ ꯈꯣꯜꯂꯛꯑꯅꯤ ꯑꯗꯣ ꯑꯩꯁꯨ ꯑꯗꯨꯝ ꯌꯥꯎꯔꯦ ꯌꯥꯎꯕꯕꯨꯗꯤ ꯑꯗꯨꯒ ꯀꯩꯅꯣ ꯇꯧꯋꯦ ꯉꯥꯕꯨꯗꯤ ꯐꯖꯅ ꯂꯩ ꯃꯣꯏꯗꯣ ꯑꯗꯣ ꯉ ꯉꯀ꯭ꯔꯥꯒꯥ ꯌꯥꯝ ꯐꯩ ꯍꯥꯏꯗꯤ ꯉꯀ꯭ꯔꯥ ꯑꯆꯧ ꯑꯆꯧꯕ ꯑꯗꯨꯝ ꯍꯥꯏꯗꯤ ꯑꯗꯨꯝ ꯐꯥꯖꯤ ꯂꯩꯗꯦꯗꯅ ꯍꯧꯖꯤꯛꯀꯥꯟꯗꯤ ꯉꯀ꯭ꯔꯥꯒꯨꯝꯕꯁꯨ ꯐꯪꯗ꯭ꯔꯦꯗꯅꯀꯣ ꯑꯗꯨꯅ ꯃꯤ ꯍꯥꯏꯗꯤ ꯑꯅꯝꯕꯅꯁꯨ ꯑꯗꯨ ꯈꯣꯜꯂꯤꯕ ꯃꯤ ꯃꯈꯩꯗꯨꯅ ꯌꯥꯝ ꯂꯧꯗꯣꯏ ꯇꯥꯅꯩ ꯀꯩꯒꯤꯅꯣ ꯍꯥꯢ ꯇꯥꯔꯒꯗꯤ ꯑꯗꯨꯒꯨꯝꯕ ꯉꯥ ꯑꯁꯦꯡꯕꯗꯣ ꯍꯧꯇꯤ ꯐꯪꯗ꯭ꯔꯕꯅꯤꯅꯀꯣ ꯍꯥꯏꯗꯤ ꯃꯅꯤꯄꯨꯔꯗꯩꯁꯨ ꯉꯥ ꯐꯅꯌꯥꯝ ꯃꯨꯠꯈ꯭ꯔꯦꯗꯅ ꯑꯗꯨꯅ ꯉꯀ꯭ꯔꯥꯒꯨꯝꯕꯁꯤꯗꯤ ꯕꯖꯥꯔꯗ ꯀꯣꯛ ꯐꯪꯗ꯭ꯔꯦꯕ ꯃꯇꯝ ꯅꯠꯇ꯭ꯔꯗꯤꯀꯣ ꯍꯣꯏ ꯌꯥꯏꯌꯦ ꯑꯩ ꯑꯗꯨꯝ ꯀꯣꯏꯊꯣꯂꯛꯀꯦ ꯑꯗꯨꯒ ꯀꯩꯀꯩ ꯍꯣꯏ ꯃꯇꯦꯡ ꯄꯥꯡꯕ ꯑꯣꯏꯅ ꯑꯗꯨꯃꯥꯏꯅ ꯇꯧꯔꯒ ꯍꯣꯏ ꯉꯥꯕꯨꯗꯤ ꯌꯥꯝ ꯆꯥꯅꯤꯡꯕ ꯅꯇꯦ ꯑꯗꯣ ꯐꯥꯕꯁꯤꯅ ꯍꯦꯟꯅ ꯑꯃꯨꯛ ꯅꯨꯡꯉꯥꯏꯕꯗꯣ ꯇꯧꯋꯦ ꯁꯣꯝꯗꯤ ꯉꯥ ꯐꯥꯕ ꯀꯃꯥꯏꯅ ꯇꯧꯒꯦ ꯀꯨꯝꯃꯒ ꯐꯥꯏꯔꯣ ꯅꯠꯇ꯭ꯔꯒ ꯏꯟꯅ ꯐꯥꯏꯔꯤꯔꯣ ꯀꯃꯥꯏꯅ ꯇꯧꯒꯦ ꯍꯧꯖꯤꯛꯄꯣ
ꯅꯍꯥꯟ ꯏꯁꯤꯡ ꯆꯥꯎꯔꯤꯉꯩꯗꯗꯤ ꯀꯣ ꯏꯟꯗ ꯐꯥꯔꯝꯃꯦ ꯇꯧꯔꯤꯁꯦ ꯑꯗꯨꯒ ꯈꯔ ꯈꯔ ꯏꯁꯤꯡꯁꯦ ꯍꯧꯖꯤꯛꯇꯤ ꯄꯨꯔꯥ ꯄꯨꯡꯀꯪꯀꯪꯕꯗꯤ ꯑꯣꯏꯗ꯭ꯔꯦ ꯑꯗꯨꯑꯣꯏꯁꯨ ꯀꯨꯝꯕ ꯌꯥꯕ ꯆꯥꯡꯕꯨꯗꯤ ꯆꯥꯡꯗ ꯑꯗꯨꯃꯥꯏꯅ ꯑꯩꯈꯣꯏꯒꯤ ꯈ꯭ꯋꯥꯡꯗꯒꯤ ꯈꯤꯇꯪ ꯍꯥꯏꯒꯠꯄ ꯁꯨꯃꯥꯏꯅ ꯁꯤꯒꯤ ꯆꯥꯡꯁꯤꯗ ꯌꯧꯔꯛꯑꯕꯅꯤꯅ ꯀꯨꯝꯃꯒ ꯐꯥꯕ ꯍꯧꯔꯦ ꯉꯥ ꯃꯈꯩꯗꯣ ꯑꯗꯨꯒ ꯑꯃꯨꯛ ꯈꯔ ꯄꯨꯡꯀꯪ ꯀꯪ ꯑꯗꯩꯗꯤ ꯍꯌꯦꯡꯗꯤ ꯄꯨꯡꯀꯪ ꯀꯪꯉꯅꯤ ꯍꯌꯦꯡ ꯄꯨꯡꯀꯪ ꯀꯪꯕꯗꯒꯤꯗꯤ ꯐꯥꯕꯗꯣ ꯅꯨꯡꯉꯥꯏꯔꯅꯦꯕ ꯑꯗꯨꯝ ꯄꯨꯜꯂꯞ ꯀꯨꯝꯃꯒ ꯀꯨꯝꯃꯒ ꯐꯥꯕꯒꯤ ꯃꯇꯥꯡꯗꯨ ꯌꯧꯔꯛꯑꯅꯤ ꯑꯗꯨꯗꯗꯤ ꯑꯗꯨꯅꯅꯤ ꯑꯩꯅ ꯅꯪ ꯀꯨꯝꯃꯒ ꯐꯥꯕꯁꯤꯗꯤ ꯅꯨꯡꯉꯥꯏꯗꯅ ꯏꯁꯤꯡꯗꯨꯣ ꯄꯨꯜꯂꯞ ꯀꯪꯉꯕꯅꯤꯅ ꯑꯗꯨꯒꯤꯅꯤ ꯇꯧꯔ ꯇꯧꯔꯒ ꯐꯥꯁꯦ ꯂꯥꯎꯑꯣꯅ ꯍꯥꯏꯔꯤꯁꯤ ꯇꯧꯔꯤꯁꯤ ꯍꯣꯏꯅꯦ ꯍꯧꯖꯤꯛꯇꯤ ꯍꯥꯟꯅ ꯂꯩꯔꯝꯕ ꯊꯥꯏꯅꯒꯤ ꯂꯩꯔꯝꯕ ꯉꯥ ꯃꯈꯜ ꯃꯌꯥꯝꯁꯤ ꯂꯣꯏꯅ ꯃꯥꯡꯁꯤꯜꯂꯛꯑꯦ ꯇꯧꯔꯤꯁꯤ ꯑꯩꯈꯣꯏꯒꯤ ꯉꯥꯀꯤꯖꯧ ꯍꯥꯏꯕ ꯍꯥꯎꯈ꯭ꯔꯕ ꯉꯥꯗꯨꯁꯨ ꯃꯁꯛꯁꯨ ꯐꯖꯈ꯭ꯔꯕ ꯉꯥꯗꯣ ꯍꯧꯖꯤꯛꯇꯤ ꯃꯥꯡꯁꯤꯜꯂꯛꯂꯕꯅꯤ ꯇꯧꯔꯣꯏꯁꯦ ꯑꯩꯈꯣꯏꯒꯤ ꯍꯥꯟꯅꯗꯒꯤ ꯇꯧꯕ ꯉꯥ ꯃꯈꯩꯁꯦ ꯑꯗꯨꯅ ꯑꯩꯈꯣꯏꯒꯤꯁꯨ ꯑꯩꯈꯣꯏ ꯄꯣꯔꯣꯝ ꯄꯣꯔꯣꯝꯁꯤꯗꯤ ꯑꯩꯈꯣꯏꯅ ꯊꯥꯗꯕ ꯅꯠꯇꯦꯕ ꯃꯊꯟꯇ ꯑꯗꯨꯝ ꯄꯣꯛꯆꯔꯛꯑꯦꯕꯀꯣ ꯑꯗꯨꯅ ꯄꯣꯔꯣꯝꯁꯤ ꯐꯥꯗꯣꯛꯏꯅꯤ ꯇꯧꯔꯤꯁꯤ ꯆꯥꯕꯗꯕꯨꯗꯤ ꯌꯥꯝꯅ ꯍꯥꯎꯕ ꯄꯣꯔꯣꯝꯁꯤ ꯃꯌꯥꯝꯅꯕꯨꯗꯤ ꯄꯥꯝꯅꯕ ꯑꯗꯨꯗꯨꯒ ꯑꯇꯣꯞꯄ ꯉꯥ ꯃꯈꯩ ꯆꯥꯊꯣꯛꯑꯦꯕ ꯄꯣꯔꯣꯝꯁꯤꯗꯤ ꯑꯗꯨꯅ ꯄꯣꯔꯣꯝꯁꯤ ꯇꯣꯉꯥꯟꯅ ꯊꯝꯃꯒ ꯑꯗꯨꯃꯥꯏꯅ ꯄꯣꯔꯣꯝ ꯃꯆꯥ ꯃꯈꯩꯁꯤꯁꯨ ꯐꯥꯗꯣꯛꯏ ꯄꯣꯔꯣꯝ ꯃꯆꯥ ꯌꯥꯝꯅ ꯌꯥꯎꯔꯝꯃꯤ ꯄꯣꯔꯣꯝ ꯃꯆꯥꯗꯣ ꯑꯩꯈꯣꯏ ꯊꯨꯝ ꯈꯔ ꯈꯔ ꯆꯥꯏꯔꯒꯀꯣ ꯑꯩꯈꯣꯏꯒꯤ ꯀꯩꯅꯣꯁꯤꯗ ꯐꯖꯅ ꯌꯥꯏꯕꯅꯤ ꯑꯩꯈꯣꯏ ꯀꯩꯅꯣ ꯇꯧꯔꯒ ꯆꯔꯨ ꯊꯥꯔꯒ ꯌꯥꯏꯕꯅꯤ ꯃꯅꯝꯁꯨ ꯌꯥꯝꯅ ꯅꯨꯡꯁꯤꯑꯕ ꯑꯗꯨꯒ ꯍꯥꯎꯁꯨ ꯌꯥꯝꯅ ꯍꯥꯎꯋꯦ ꯑꯁꯤ ꯑꯁꯤꯗꯤ ꯐꯖꯅ ꯃꯃꯜ ꯀꯥꯔꯒ ꯌꯣꯟꯕ ꯌꯥꯔꯅꯤ ꯍꯥꯏ ꯑꯩꯈꯣꯏ ꯃꯥꯅ
ꯍꯣꯏ ꯄꯣꯔꯣꯝ ꯍꯥꯎꯕꯅꯦ ꯑꯩꯈꯣꯏ ꯁꯨ ꯉꯔꯥꯡ ꯅꯍꯥꯟ ꯑꯩꯈꯣꯏ ꯃꯥꯅ ꯍꯥꯏ ꯃꯣꯏ ꯇꯨꯔꯦꯟꯗ ꯏꯟ ꯁꯣꯟꯕꯗꯣ ꯑꯗꯨꯗ ꯉꯥ ꯄꯣꯔꯣꯝ ꯉꯥ ꯈꯔ ꯂꯩꯒꯦꯅ ꯍꯥꯏꯔꯝꯕ ꯖꯥꯠꯅꯤ ꯑꯗꯨꯒ ꯃꯣꯏ ꯏꯗꯣꯝꯆꯥꯗꯨꯅ ꯄꯣꯔꯣꯝ ꯃꯍꯥ ꯃꯆꯥ ꯃꯆꯥ ꯃꯈꯩꯗꯣ ꯑꯗꯨꯒ ꯑꯗꯒꯤ ꯉꯥ ꯈꯔ ꯉꯥꯀꯨꯞ ꯈꯔ ꯌꯥꯎꯔꯛꯑꯦ ꯑꯗꯨꯒ ꯄꯤꯔꯝꯃꯦ ꯄꯤꯔꯝꯃꯒ ꯀꯩꯅꯣꯗꯨꯒ ꯁꯦꯕꯣꯠꯇꯨꯒ ꯊꯣꯡꯉꯦ ꯊꯥꯎ ꯈꯤꯇꯪ ꯌꯩꯔꯒ ꯀꯌꯥꯗꯤ ꯍꯥꯎꯈ꯭ꯔꯦ ꯑꯗꯨ ꯐꯖꯅ ꯍꯥꯎꯋꯦ ꯄꯣꯔꯣꯝ ꯃꯆꯥ ꯃꯈꯩꯗꯣ ꯑꯩꯗꯤ ꯃꯃꯤꯠ ꯍꯥꯏꯗꯤ ꯌꯥꯝ ꯄꯤꯛꯄꯗꯨꯗ ꯍꯥꯎꯔꯝꯃꯣꯏꯗ꯭ꯔꯥ ꯈꯜꯂꯨꯕꯅꯤ ꯍꯥꯎꯗꯤ ꯍꯥꯎꯔꯝꯃꯤ ꯍꯣꯏ ꯑꯩꯗꯤ ꯍꯥꯟꯅꯗꯤ ꯑꯩ ꯈꯪꯗꯦ ꯄꯣꯔꯣꯝꯅꯁꯨ ꯑꯇꯣꯞꯄ ꯉꯥ ꯀꯩꯀꯩ ꯆꯥꯊꯣꯛꯑꯏ ꯍꯥꯏꯕꯁꯤ ꯅꯪ ꯍꯥꯏꯔ ꯀꯥꯟ ꯗ ꯈꯛꯇ ꯈꯪꯉꯤꯅꯦ ꯅꯪꯗꯤ ꯐꯥꯝ ꯀꯩꯀꯩꯁꯨ ꯍꯥꯏꯗꯤ ꯁꯦꯟꯅꯕ ꯆꯠꯂꯕ꯭ꯔꯥ ꯈꯪꯗꯦ ꯌꯥꯝ ꯈꯪ ꯂꯩꯔꯝꯃꯦ ꯉꯥꯒꯤ ꯃꯇꯥꯡꯗ ꯍꯥ ꯍꯥ ꯑꯩꯗꯤ ꯊꯣꯏꯅꯕꯨ ꯈꯪꯗꯦ ꯍꯣꯏ ꯄꯣꯔꯣꯝꯒꯨꯝꯕꯁꯤꯗꯤ ꯍꯣꯏ ꯊꯥꯗꯕ ꯅꯥꯏꯗꯦ ꯃꯣꯏꯗꯤ ꯍꯥꯏꯗꯤ ꯉꯥꯃꯨ ꯑꯣꯏꯔꯣ ꯄꯣꯔꯣꯡꯝꯒꯤ ꯖꯥꯠꯁꯤꯡꯁꯦ ꯑꯅꯝꯕꯅ ꯊꯥꯗꯅꯗꯦ ꯑꯗꯨꯝ ꯃꯁꯥꯅ ꯑꯗꯨꯝ ꯍꯥꯏꯗꯤ ꯀꯩꯅꯣ ꯄꯣꯛꯆꯔꯛꯏꯗꯅꯀꯣ ꯑꯗꯩ ꯎꯀꯥꯕꯤ ꯍꯥꯏꯔꯣ ꯃꯣꯏꯒꯨꯝꯕꯁꯦ ꯍꯦꯛꯇ ꯒꯣꯔꯣꯡ ꯒꯣꯔꯣꯡ ꯑꯗꯨꯝ ꯁꯟꯗꯣꯛꯈꯤꯕꯅꯦꯕ ꯍꯦꯛꯇ ꯍꯥꯏꯅ ꯒ꯭ꯔꯥꯁ ꯀꯥꯞꯀꯨꯝꯕꯁꯤꯅ ꯑꯃꯨꯛ ꯅꯥꯄꯤ ꯆꯥꯄꯤꯒꯨꯝꯕꯁꯤꯅ ꯑꯃꯨꯛ ꯀꯩꯅꯣ ꯇꯧꯏꯗꯅ ꯊꯥꯗꯈꯤꯕ ꯆꯥꯡꯗꯨꯗꯒꯤ ꯏꯍꯦꯟ ꯍꯦꯟꯒꯠꯇꯦꯗꯅ ꯍꯦꯟꯒꯠꯀꯦ ꯍꯦꯟꯒꯠꯂꯕꯗ ꯑꯃ ꯑꯅꯤ ꯅꯨꯡꯉꯥꯏꯔꯦ ꯑꯗꯨꯝ ꯍꯥꯟꯅꯩ ꯆꯥꯡꯗꯨꯗ ꯑꯗꯨꯝ ꯂꯩꯌꯦꯕ ꯊꯣꯏꯅ ꯃꯆꯥ ꯄꯣꯛꯄ ꯈꯣꯠꯄꯁꯦ ꯊꯣꯏꯅ ꯇꯧꯒꯟꯗꯦꯕꯀꯣ ꯍꯣꯏ ꯅꯪ ꯍꯥꯏꯗꯣ ꯆꯨꯝꯃꯦ ꯑꯗꯣ ꯉꯥꯗꯤ ꯌꯣꯟꯕ ꯈꯣꯠꯄꯗꯤ ꯇꯧꯕꯔꯥ ꯀꯃꯥꯏꯅ ꯇꯧꯋꯤ ꯕꯖꯥꯔꯒꯨꯝꯕꯗ ꯀꯃꯥꯏꯅ ꯇꯧꯔꯤ ꯅꯣꯏꯗꯨꯗꯤ
ꯉꯥ ꯌꯣꯟꯕ ꯈꯣꯠꯄꯒꯤꯗꯤ ꯃꯣꯏ ꯂꯂꯣꯟꯕꯤ ꯂꯥꯛꯑꯦ ꯑꯩꯈꯣꯏ ꯂꯂꯣꯟꯕꯤ ꯑꯗꯨꯝ ꯃꯣꯏ ꯍꯥꯏꯅꯕ ꯈꯪꯅꯕ ꯂꯩ ꯑꯗꯨꯒꯤ ꯃꯣꯏ ꯃꯈꯩꯗꯨꯣ ꯃꯣꯏꯅ ꯑꯣꯇꯣ ꯄꯨꯔ ꯄꯨꯔ ꯂꯥꯛꯑ ꯐꯥꯝꯐꯥꯎ ꯊꯧꯖꯤꯜꯂꯛꯑꯦ ꯑꯗꯨꯗꯨꯒ ꯃꯣꯏꯅ ꯑꯗꯨꯝ ꯄꯣꯠꯀꯤ ꯀꯤꯂꯣ ꯑꯣꯜꯂꯒ ꯑꯗꯨꯝ ꯄꯨꯒꯤꯕꯅꯤ ꯃꯣꯏꯅ ꯇꯧꯔꯤꯁꯦ ꯑꯗꯨ ꯉꯥ ꯑꯆꯧꯕꯗꯤ ꯀꯌꯥ ꯌꯥꯎꯗꯦ ꯍꯟꯗꯛ ꯐꯥꯔꯤꯁꯦ ꯍꯥꯏꯗꯤ ꯉꯥ ꯑꯆꯧꯕꯗꯨꯗꯤ ꯑꯩꯈꯣꯏ ꯃꯃꯥꯡ ꯆꯍꯤ ꯈꯛꯇ ꯐꯥꯒ꯭ꯔꯤꯕꯅꯤꯅ ꯑꯗꯨꯃꯥꯏꯅ ꯈꯔ ꯊꯝꯃꯒ ꯊꯥ ꯃꯔꯤꯃꯨꯛ ꯃꯉꯥꯃꯨꯛ ꯂꯩꯔꯒ ꯑꯣꯏꯅ ꯐꯥꯁꯦꯅ ꯑꯗꯨꯃꯥꯏꯅ ꯍꯥꯏꯅꯩꯌꯦꯕ ꯑꯩꯈꯣꯏꯒꯤ ꯒ꯭ꯂꯥꯁ ꯀꯥꯞꯀꯨꯝꯕ ꯁꯤꯜꯚꯔꯒꯨꯝꯕ ꯑꯗꯨꯒ ꯨꯝꯕ ꯉꯥꯁꯤꯗꯤ ꯑꯩꯈꯣꯏꯒꯤ ꯃꯣꯏꯗꯤ ꯂꯤꯗ꯭ꯔꯗꯤ ꯍꯥꯎꯇꯕꯅꯤꯅ ꯑꯦ ꯑꯩꯈꯣꯏꯗꯤ ꯑꯦ ꯇꯧꯅꯦꯅ ꯇꯧꯔꯗꯤ ꯍꯥꯎꯅꯕ ꯐꯖꯅ ꯇꯧꯅꯤ ꯀꯩꯁꯨ ꯁꯦꯟꯗꯣꯡ ꯀꯩꯒꯤ ꯄꯩꯁꯥꯒꯤꯗꯨꯁꯨ ꯈꯟꯕ ꯌꯥꯗꯦꯅ ꯑꯗꯨꯃꯥꯏꯅ ꯇꯧꯔꯒ ꯑꯩꯈꯣꯏꯒꯤꯗꯤ ꯑꯗꯨꯃꯥꯏꯅꯒ꯭ꯔꯥꯁ ꯒ꯭ꯔꯥꯁ ꯀꯥꯞ ꯀꯩꯀꯩꯗꯨꯗꯤ ꯐꯥꯕ ꯌꯥꯎꯔꯅꯤ ꯉꯥ ꯃꯆꯥ ꯃꯆꯥ ꯑꯗꯨꯝꯕ ꯇꯨꯡꯍꯟꯕꯤꯒꯨꯝꯕ ꯑꯗꯒꯤ ꯉꯥꯆꯤꯛꯀꯨꯝꯕ ꯍꯧꯖꯤꯛꯀꯤ ꯀꯩꯅꯣꯒꯨꯝꯕ ꯑꯗꯨ ꯈꯛꯇꯅꯤ ꯉꯥꯄꯥꯏꯒꯨꯝꯕꯗꯣ ꯑꯗꯨ ꯑꯗꯨꯅ ꯑꯌꯥꯝꯕꯅꯤ ꯍꯧꯖꯤꯛ ꯐꯥꯔꯤꯁꯦ ꯑꯗꯨ ꯑꯩꯗꯤ ꯊꯥꯎꯗꯣ ꯄ꯭ꯔꯣꯛ ꯄ꯭ꯔꯣꯛ ꯉꯧꯔꯒ ꯆꯥꯕꯗꯨꯁꯨ ꯌꯥꯝ ꯍꯥꯎꯋꯦ ꯑꯗꯨꯒꯤꯁꯤ ꯊꯨꯝ ꯈꯔ ꯆꯥꯏꯁꯤꯜꯂꯒ ꯀꯣꯛ ꯏꯔꯣꯝꯕꯒ ꯆꯥꯕꯁꯤꯗꯤ ꯑꯗꯨꯅ ꯈ꯭ꯋꯥꯏꯗꯩ ꯍꯥꯎꯋꯤ ꯌꯦꯟ ꯊꯣꯡꯕꯒ ꯀꯆꯥꯅꯤꯗ ꯑꯗꯨꯝꯥꯏꯅ ꯉꯥ ꯑꯇꯦꯛꯄ ꯉꯧꯔꯒ ꯊꯨꯝ ꯆꯥꯏꯔꯒ ꯏꯔꯣꯝꯕ ꯑꯃꯒꯤ ꯆꯥꯕꯒꯤ ꯃꯍꯥꯎꯁꯤꯗꯤ ꯍꯥꯎꯖꯈ꯭ꯔꯦꯕ ꯑꯩꯈꯣꯏꯗꯤ ꯑꯗꯨ ꯑꯣꯏꯅ ꯍꯦꯟꯅ ꯄꯥꯝꯖꯩꯑꯦꯕ ꯇꯧꯔꯤꯁꯤ
ꯍꯣꯏ ꯂꯂꯣꯟꯕ ꯃꯈꯩ ꯂꯥꯛꯑꯒ ꯑꯗꯨꯝ ꯂꯧꯕꯨꯗꯤ ꯂꯧꯔꯕꯅꯦ ꯃꯣꯏ ꯑꯗꯨꯝ ꯍꯥꯏꯗꯤ ꯐꯂꯒ ꯃꯁꯥꯅ ꯑꯗꯨꯝ ꯁꯦꯝꯖꯔꯒꯀꯣ ꯅꯨꯡ ꯀꯩꯀꯩ ꯃꯈꯩꯗꯣ ꯑꯗꯨꯃꯥꯏꯅ ꯇꯧꯔꯒ ꯑꯗꯨꯅꯕꯨꯗꯤ ꯐꯩꯗ ꯑꯩꯈꯣꯏꯅ ꯀꯩꯊꯦꯜꯗ ꯆꯠꯂ ꯌꯣꯜꯂꯨꯕ ꯍꯥꯏꯗꯨꯗꯤ ꯑꯃꯨꯛ ꯂꯝꯕꯤ ꯆꯠꯄ ꯑꯃꯨꯛ ꯍꯥꯏꯗꯤ ꯆꯠꯊꯣꯛ ꯆꯠꯁꯤꯟ ꯒ꯭ꯌꯥꯟ ꯇꯥꯗꯦ ꯗꯦꯗꯅ ꯁꯣꯝꯗꯁꯨ ꯊꯕꯛ ꯐꯥꯝꯒꯤ ꯊꯕꯛꯄꯨ ꯇꯧꯝꯒꯗ꯭ꯔꯥ ꯑꯗꯒꯤ ꯆꯠꯂꯒ ꯌꯣꯂꯨꯀꯥꯟꯗ ꯊꯦꯡꯉꯅꯤꯗꯅ ꯊꯦꯡꯕ ꯍꯥꯏꯁꯤꯅ ꯉꯥꯗꯨ ꯂꯣꯏ ꯂꯣꯏꯕꯁꯨ ꯉꯝꯃꯣꯏ ꯉꯁꯤ ꯑꯗꯨꯅ ꯂꯂꯣꯟꯕꯤ ꯂꯥꯛꯑꯒ ꯂꯧꯒꯤꯕꯗꯨꯕꯨꯗꯤ ꯐꯩ ꯑꯗꯨ ꯇꯧꯕꯇꯕꯨ ꯀꯩꯅꯣꯒꯨꯝꯕꯁꯦ ꯁꯤꯜꯚꯔꯒꯨꯝꯕꯁꯤꯗꯤ ꯑꯃꯨꯛ ꯏꯁꯤꯡ ꯅꯩꯈꯥꯏꯔ ꯀꯥꯟꯗꯗꯤ ꯃꯣꯏ ꯍꯦꯛ ꯇꯥꯎꯈꯠꯂꯛꯄꯅꯦ ꯑꯗꯨꯅ ꯇꯥꯎꯈꯠꯂꯛꯑꯕꯅꯤꯅ ꯃꯇꯨꯡꯗ ꯌꯣꯛꯄ ꯌꯥꯏ ꯌꯥꯗꯦ ꯌꯥꯝ ꯇꯧꯒꯟꯕꯅꯦ ꯃꯣꯏꯁꯦꯔꯀꯣ ꯆꯥꯎꯒ꯭ꯔꯒꯗꯤ ꯐꯕ ꯆꯥꯎꯗ꯭ꯔꯒꯗꯤ ꯑꯃꯨꯛ ꯆꯥꯕ ꯌꯥꯎꯔꯗꯣꯏꯅꯦꯕ ꯍꯥꯎꯇꯕꯅꯦꯕꯀꯣ ꯑꯗꯣ ꯈꯪꯗꯦ ꯎꯝ
ꯃꯥꯅꯤ ꯃꯥꯅꯤ ꯆꯨꯝꯃꯤ ꯑꯗꯨꯅꯤ ꯇꯧꯔꯤꯁꯦ ꯑꯗꯨ ꯐꯔꯦ ꯑꯩꯁꯨ ꯉꯥꯏ ꯇꯪ ꯄꯣꯊꯥꯔꯤꯒꯦ ꯊꯕꯛ ꯍꯥꯡꯉꯤꯉꯩꯗ ꯅꯪꯁꯨ ꯍꯌꯦꯡꯗꯣ ꯂꯥꯛꯅꯕ ꯇꯧꯔꯣꯀꯣ ꯊꯝꯃꯒꯦꯀꯣ
ꯍꯣꯏ ꯍꯣꯏ ꯍꯣꯏ